ꯍꯜꯂꯦ
ꯍꯜꯂꯣ
ꯎꯝ ꯇꯥꯕ꯭ꯔꯣ
ꯍꯣꯏ ꯇꯥꯏꯌꯦꯦ
ꯀꯩꯗꯧꯔꯤꯅꯣ
ꯀꯩꯁꯨ ꯇꯧꯗꯦꯗ ꯅꯪꯗꯤ
ꯑꯁꯨ ꯀꯩꯁꯨ ꯇꯧꯗ ꯍꯤꯞꯄꯒ ꯂꯩꯦ
ꯑꯣ ꯅ ꯑꯗꯨꯗꯤ ꯅꯨꯡꯁꯥ ꯁꯥꯇ꯭ꯔꯣ
ꯁꯑꯦ ꯀꯅ ꯁꯑꯦꯗꯨꯒꯤ ꯇꯃꯒ ꯂꯩꯕ
ꯁꯥꯕ ꯀꯥꯟꯗ ꯇꯨꯝꯔꯅꯨ
ꯇꯨꯝꯕ ꯅꯨꯡꯉꯥꯏꯕꯅꯦ ꯐꯦꯟ ꯊꯥꯔꯒ
ꯑꯁ ꯑꯩꯗꯤ ꯁꯥꯕ ꯀꯥꯟꯗ ꯇꯨꯝꯃꯗꯤ ꯀꯣꯛ ꯆꯦꯛꯑꯦꯕ
ꯑꯗꯨꯗꯤ ꯅꯪ ꯅꯁꯥꯗꯣ ꯌꯥꯝ ꯐꯠꯇ꯭ꯔꯦ ꯎ
ꯑꯗꯨꯗꯒꯤꯔꯀꯅꯦꯦ ꯑꯗꯨꯗꯤ ꯑꯩꯗꯤ ꯇꯨꯝꯝꯕ ꯌꯥꯗꯦꯕ ꯅꯪ ꯁꯥ ꯆꯕ ꯀꯥꯟꯗ
ꯍꯥꯏ ꯇꯧꯕ
ꯑꯁꯤꯅ ꯦꯡꯕꯅꯦ ꯑꯗꯨꯃꯥꯏꯅ ꯇꯧꯕꯗꯨꯗ ꯑꯩꯗꯤ ꯅꯨꯡꯊꯤꯟꯒꯨꯝꯕꯁꯨ ꯇꯨꯝꯔ꯭ꯔꯗꯤ ꯅꯨꯡꯗꯥꯡꯗ ꯇꯨꯝꯕ ꯌꯥꯗꯕ ꯑꯗꯨ ꯇꯧꯁꯨ ꯇꯧꯒꯜꯂꯦꯕ
ꯍꯦꯕꯤꯔꯀꯤ ꯑꯣꯏꯔꯝꯕꯅꯦ ꯃꯍꯧꯁꯥꯅ
ꯎꯝ ꯑꯗꯨ ꯂꯩꯔ ꯈꯪꯗꯦ
ꯎ
ꯅꯥꯟꯥꯏꯒꯦ ꯅꯪꯦ
ꯀꯩꯗꯧꯔꯤꯅ ꯅꯪ
ꯀꯥꯏꯁꯨ ꯆꯥꯎꯧꯗꯦꯗꯣ ꯑꯗꯨꯝ
ꯑꯣ ꯑꯩꯗꯤ ꯃꯤ ꯌꯥꯝꯕꯒꯤ ꯃꯈꯣꯟ ꯇꯥꯕ ꯑꯗꯨꯒꯤ ꯌꯥꯝ ꯂꯩꯕꯖꯥꯠꯔꯥ ꯈꯟꯕ
ꯔꯨꯝ ꯑꯃꯗꯨꯅꯦ ꯌꯥꯝ ꯂꯥꯡꯉꯤ ꯐꯣꯟ ꯇꯧꯔ
ꯑꯣ ꯅꯪꯗꯤ ꯍꯧꯖꯤꯛꯀꯥꯟ ꯀꯩꯀꯩ ꯇꯧꯔꯤꯒꯦ
ꯀꯩꯝ ꯇꯧꯗꯦ
ꯑꯗꯨꯝ ꯅꯨꯡꯇꯦ ꯂꯩ ꯑꯦ ꯅꯨꯡꯉꯥꯏꯇꯦꯗꯈꯣꯏ ꯑꯩꯈꯣꯏ ꯊꯕꯛ ꯇꯧꯗꯕꯤꯗ ꯑꯗꯨꯝ ꯂꯩꯕꯁꯦ
ꯅꯨꯡꯉꯥꯏꯇꯕꯅꯦ ꯇꯟꯥꯟꯕꯅꯦ ꯇꯥꯟꯗꯅꯦ
ꯍꯣꯏ ꯇꯜꯂꯦ ꯊꯕꯛ ꯇꯧꯕ ꯃꯤ ꯀꯩꯅꯣ ꯇꯧ ꯈꯔꯗꯤ ꯃꯇꯝꯗꯣ ꯈꯪꯍꯧꯗꯦꯕ ꯑꯩꯈꯣꯏꯗꯤ ꯊꯕꯛ ꯀꯩꯅꯣ ꯇꯧꯗꯕꯅ ꯀꯩꯅꯣ ꯇꯧꯋꯦꯕ ꯑꯗꯨꯝ ꯎꯝ ꯑꯗꯨꯅꯦ
ꯑꯗꯨꯗꯤ ꯇꯥꯟꯕ ꯀꯧꯋꯦ
ꯑꯗꯨ ꯑꯗꯨꯅ ꯅ ꯍꯧꯦ ꯀꯗꯥꯗ ꯂꯩꯒꯦ
ꯑꯩ ꯁꯤꯗ ꯅꯪꯒ ꯅꯛꯅ ꯂꯩ
ꯑꯣ ꯑ ꯀꯥꯏꯉꯦ ꯀꯥꯏꯦ ꯅꯅꯥꯔꯒꯂꯑ ꯀꯥꯏꯅ ꯀꯣ ꯇꯔꯦ ꯇꯔꯦ ꯍꯧꯖꯤꯦꯗꯤ ꯀꯣ ꯍꯧꯖꯤꯛꯇꯤ ꯈꯪꯉꯦ ꯑꯩ
ꯂꯣꯏꯔꯦ ꯂꯣꯏꯔꯦ
ꯂꯣꯏꯔꯦ ꯀꯥꯏꯅꯀꯣ ꯆ ꯂꯥꯛꯑꯒꯅꯤ ꯀꯩꯅꯣꯁꯤꯡꯅꯁꯨ ꯄꯥꯎ ꯐꯥꯎꯅꯕ꯭ꯔꯣ
ꯎꯝ
ꯀꯩꯅꯣꯁꯤꯡꯅꯗꯤ ꯄꯥꯎ ꯐꯥꯎꯅꯕ꯭ꯔꯣ ꯏꯃꯥꯟꯅꯕꯤ ꯑꯅꯤꯗꯣ
ꯐꯥꯎꯅꯗꯦ ꯑ ꯅꯍꯥꯟ ꯐꯥꯎꯅꯌꯦ ꯅꯥꯔꯒ ꯂꯩ ꯍꯥꯏꯌꯦ ꯃ
ꯍꯣꯏ ꯍꯣꯏ ꯍꯟꯗꯛ ꯀꯩꯅꯣ ꯇꯧꯋꯦ ꯍꯥꯏꯕꯅꯦ ꯑꯩꯅ ꯃꯥ ꯍꯤꯗꯥꯛ ꯆꯥꯔꯒ ꯂꯩꯌꯦꯦ ꯍꯥꯏꯕꯅꯦ
ꯑꯗꯨꯅ ꯅꯥꯔꯒ ꯂꯩꯌꯦ ꯑꯗꯨꯝ ꯎꯝ ꯐ꯭ꯔꯤꯖ ꯂꯩꯌꯦ ꯃꯥꯂꯦ
ꯎꯝ ꯃꯣꯏ ꯑꯅꯤꯗꯨꯁꯨ ꯍꯥꯏꯌꯣꯗꯅ ꯑꯁꯤ ꯀꯣꯜ ꯇꯧꯁꯦꯅ
ꯑꯁ ꯀꯣꯜ ꯇꯧꯕꯁꯦ ꯈꯪꯗꯦꯅꯦ ꯍꯣꯔꯦꯟ ꯀꯣꯜ ꯇꯧꯅꯁꯦ ꯍꯥꯏꯔ ꯂꯣꯏꯔꯦ
ꯃꯣꯏ ꯑꯅꯤꯗꯤ ꯄꯥꯝꯃ ꯇꯧꯕ ꯃꯥꯟꯗꯦꯗ ꯃꯣꯏ ꯑꯅꯤꯅ ꯈꯪꯗꯤ ꯅꯔ ꯅꯔꯒ ꯂꯗ ꯃꯥꯦ ꯃꯣꯏꯅꯤꯁꯨ
ꯌꯥꯝ ꯇꯟꯕ ꯃꯥꯜꯂꯦ ꯇꯧꯗꯣ ꯐꯣꯟ ꯋꯥꯔꯤ ꯁꯥꯟꯅꯁꯦ ꯍꯥꯏꯔꯦ ꯌꯥꯝ ꯇꯜꯂꯦ ꯍꯥꯏꯗꯧ ꯃꯥꯜꯂꯦ ꯃꯥꯅ
ꯑꯗꯨ ꯇꯧꯗꯕ ꯃꯥꯂ ꯃꯣꯍꯤꯅꯤ ꯃꯁꯛ ꯇꯒ
ꯎꯝ ꯇꯟꯒꯟꯕꯅꯦꯕ ꯑꯗꯨꯃꯥꯏꯅ ꯇꯧꯁꯦ ꯍꯥꯏ ꯣ ꯑꯣ ꯑꯣꯔꯁꯅꯕ
ꯇꯕꯥꯛ ꯁ ꯆꯦ ꯂꯝ ꯃꯅꯤꯗ ꯃꯣꯏ ꯑꯦꯅꯦꯗꯤ
ꯎꯝ
ꯍꯧꯖꯤꯛꯀꯥꯟ ꯀꯩꯅꯣꯁꯨ ꯊꯕꯛ ꯌꯥꯝ ꯆꯤꯟꯕ꯭ꯔꯥ ꯈꯪꯗꯦ ꯔꯥꯡ ꯔꯪꯅꯍꯥꯟꯗ ꯅꯨꯡꯗꯥꯡꯒꯤ ꯊꯕꯛꯅꯦ ꯍꯥꯏꯔꯒ ꯊꯥꯒꯠꯄꯗꯣ
ꯎꯝ ꯑꯣ ꯑꯩꯁꯨ ꯎꯏꯅꯦ
ꯑꯗꯨꯅ ꯑꯩꯗꯤ ꯊꯕꯛ ꯌꯥꯝ ꯆꯤꯂ ꯆꯥꯠꯔꯥ ꯈꯜꯂꯤꯅꯦ ꯃꯣꯏꯅꯤꯗꯣ ꯅꯨꯡꯗꯥꯡ ꯐꯥ ꯊꯕꯛ ꯇꯧꯔꯤꯅꯦꯕ
ꯃꯣꯏꯗꯤ ꯊꯦꯡꯐꯥꯎ ꯊꯕꯛ ꯇꯧꯕꯅꯦ ꯑꯗꯨꯝ ꯇꯧꯒꯟꯕꯅꯦ
ꯎ ꯊꯕꯥ ꯑꯆꯤꯟꯕꯤꯅꯤ ꯑꯆꯤꯟꯕ ꯑꯅꯤꯅꯦ ꯃꯣꯏꯅꯤꯒꯤ
ꯍꯧꯖꯤꯛꯀꯥꯟꯗꯤ ꯆꯥꯔꯖꯁꯨ ꯆꯠꯇ꯭ꯔꯦ ꯀꯃꯥꯏꯅ ꯇꯧꯔꯒꯦꯅꯦ
ꯗ꯭ꯔꯦꯁ ꯂꯩꯗꯕꯒꯤꯅꯦ ꯁꯪꯁꯨ ꯁꯪꯗꯕ ꯗ꯭ꯔꯦꯁ ꯂꯩꯗꯕꯒ ꯁꯪꯗꯕꯒ
ꯊꯥꯖꯗꯦ ꯁꯪꯗꯦ ꯀꯥꯏꯅꯀꯣ
ꯑꯁꯦꯡꯕꯅꯦ ꯐꯅꯦꯛ ꯐꯅꯦꯛꯇꯣ ꯄꯨꯔꯛꯇꯕ ꯃꯤꯒꯤ ꯋꯥ ꯆꯄꯗꯤꯅꯅꯨꯡꯥꯏꯇꯗꯅ
ꯐꯥꯏꯅꯦꯛꯁ ꯁꯤꯗ꯭ꯔꯁꯨ ꯌꯥꯏ ꯀꯩꯅꯣ ꯐꯅꯦꯛ ꯁꯦꯠꯇꯕꯤꯗ ꯑꯗꯨꯝ ꯆꯠꯂꯦ ꯑꯩꯣꯁꯨꯣ
ꯑꯗꯨꯁꯨ ꯐꯅꯦꯛ ꯆꯠꯄꯒꯗꯤ ꯆꯥꯔꯖ ꯆꯠꯄ ꯃꯥꯜꯂꯦꯗꯅ
ꯑꯥ ꯑꯗꯨꯗꯤ ꯑꯗꯨ ꯇꯧꯋꯦꯕ ꯑꯗꯨ ꯑꯣꯏꯔꯁꯨ ꯂꯩꯇ꯭ꯔꯗꯤ ꯀꯩ ꯎꯄꯥꯏ ꯂꯩꯒꯦ
ꯎ
ꯑꯩꯈꯣꯏꯁꯨ ꯐꯅꯦꯛꯁꯦꯠꯇ ꯄꯤꯁꯨ ꯑꯗꯨꯝ ꯆꯥꯗꯦ
ꯍꯥꯏꯗꯤ ꯐꯤꯅꯦꯛ ꯌꯥꯎꯗ꯭ꯔꯁꯨ ꯐꯨꯔꯤꯠ ꯐꯣꯔꯃꯦꯜꯒꯨꯝꯕ ꯗꯤ ꯌꯥꯝ ꯂꯩꯔꯝꯅꯤ ꯇꯨꯕ ꯍꯩꯕꯅꯤꯅ
ꯁ ꯑꯥꯏꯇ ꯇꯥꯏꯇ ꯑꯩꯈꯣꯏ ꯐꯔꯒꯨꯝꯕ ꯇꯨꯗꯦ
ꯐ꯭ꯔꯔꯤ ꯉ ꯉꯥꯛꯇꯔꯣ
ꯐꯦ ꯑꯇꯣꯞꯄꯁꯨ ꯇꯨꯑꯦꯕ ꯇꯨꯕꯗꯤ ꯑꯩꯈꯣꯏꯒꯤ ꯇꯨꯗꯦ ꯍꯥꯏꯕ ꯋꯥꯅꯤ ꯀꯩꯅꯣ ꯅꯨꯄꯤꯒꯤꯗꯤ ꯑꯌꯥꯝꯕ ꯑꯗꯨꯝ ꯇꯨꯕꯅꯦꯕ
ꯑ ꯅꯪꯒꯤꯁꯨ ꯍꯥꯞꯄꯒ ꯅꯣꯡꯃ ꯊꯣꯛꯂꯛꯑꯣꯅꯦ ꯌꯦꯡꯉꯦꯅꯦ ꯍꯩꯕ꯭ꯔꯥ ꯍꯩꯇꯕ꯭ꯔꯥ ꯑꯗꯨꯣ ꯆꯦꯛ ꯇꯧꯕꯤꯒꯦ ꯍꯥꯏꯕ ꯑꯕ
ꯑꯩ ꯀꯥꯏ ꯆꯏꯌꯦꯕ ꯑ
ꯑꯩꯈꯣꯏ ꯏꯃꯥꯟꯅꯕꯤꯁꯦ ꯌꯥꯝ ꯍꯩꯔꯦ ꯌꯥꯝ ꯍꯩꯇꯦ ꯑꯃꯨꯛꯀ ꯏꯝꯄ꯭ꯔꯨꯨꯞ ꯋꯥꯠꯂꯤ ꯀꯥꯏꯝꯒ ꯍꯥꯏꯕꯤꯒꯦ ꯍꯥꯏꯕ
ꯍ ꯍꯣꯏ ꯅ ꯅ ꯀꯔꯦꯛꯁꯟ ꯇꯧ ꯑꯣꯗꯔꯗꯤꯅꯥꯥꯟ ꯇꯧꯤꯗꯅꯣ
ꯑꯣꯏ ꯃꯥꯅꯦꯕ
ꯃꯤ ꯇꯥꯕꯤꯅꯕ ꯀꯅꯥꯝꯇ ꯂꯩꯇꯦꯕ
ꯑꯩꯈꯣꯏꯅ ꯇꯧꯗꯣꯏꯅꯦ ꯂꯩꯃꯤꯟꯅꯕꯅꯤꯅꯀꯣ ꯅꯛꯅꯕꯅꯤꯅ
ꯁꯅꯤ
ꯑꯝꯁ
ꯑꯁꯤ ꯁꯟꯗꯦꯗꯤ ꯆꯠꯂꯁꯦ ꯆꯔ
ꯌꯦ ꯑꯣ ꯍꯣꯏ ꯌꯥꯏꯑꯦ
ꯌꯥꯏ ꯉ
ꯐꯣꯟ ꯇꯧꯅꯔꯒ ꯊꯣꯛꯃꯤꯟꯅꯁꯦ ꯏꯊꯟꯗꯨꯗꯤ ꯇꯜꯂꯦꯕ ꯑꯩꯈꯣꯏ ꯏꯃꯥꯟꯕꯤ ꯂꯩꯕꯁꯨ ꯃꯔꯛꯇ ꯆꯠꯄ ꯇꯜꯂꯦ ꯃꯔꯛꯛꯇ ꯆꯄ ꯇꯜꯂ ꯍꯥꯏ ꯑꯩ ꯍꯣꯔꯦꯟꯅ ꯍꯪꯉꯒ ꯎꯝ ꯍꯥꯏꯔꯒꯦ ꯃꯊꯪꯗ
ꯑꯣ ꯅꯨꯡꯇꯤꯒꯤ ꯍꯥꯏꯕꯗꯤ ꯑꯗꯨꯝ ꯆꯠꯈ꯭ꯔꯗꯤ ꯃꯥꯁꯨ ꯑꯗꯨꯒꯤ ꯍꯦꯕꯤꯠꯇꯨ ꯂꯩꯔꯒ ꯆꯠꯅꯤꯡꯉ ꯅꯤꯡꯉꯝꯗꯣꯏꯅꯦ ꯑꯗ ꯑꯗꯨ ꯅꯣꯡꯃ ꯐꯗꯣꯛꯇꯕ ꯑꯗꯨꯝ ꯆꯠꯇ꯭ꯔꯗꯤ ꯆꯠꯅꯤꯡꯗꯕꯅꯦꯕ
ꯍꯣꯏ ꯑꯣꯏꯍꯦ ꯑꯩꯈꯣꯏꯁꯨ ꯆꯠꯇꯕꯒꯤꯀꯣ ꯆꯠꯅꯤꯡꯂꯛꯇ꯭ꯔꯦ
ꯎꯝ ꯑꯗꯨꯝ ꯆꯠꯂꯒ ꯂꯩꯔꯗꯤ ꯑꯗꯨꯝ ꯆꯠꯅꯤꯡꯗꯣꯏꯅꯦꯕ ꯑꯗꯨꯒꯤ ꯏꯟꯇꯔꯦꯁ ꯑꯃꯁꯨ ꯂꯩꯕꯅꯦ ꯃꯆꯥꯔ ꯆꯠꯄꯁꯨ ꯎ ꯅꯨꯡꯉꯥꯏꯕꯅꯦꯕ
ꯌꯨꯝꯗ ꯑꯗꯨꯝ ꯁꯟꯗꯦꯗꯤ ꯀꯩꯅꯣ ꯐ꯭ꯔꯤꯗ ꯂꯩꯕꯅꯤꯅ ꯑꯗꯨꯝ ꯆꯠꯄꯅ ꯐꯩꯌꯦꯕ
ꯑ ꯐ꯭ꯔꯤꯗ ꯂꯩꯕꯁꯨ ꯑ ꯆꯠꯄꯅꯅꯤ ꯐꯩꯅ
ꯕꯣꯔꯤꯡꯁꯨ ꯌꯥꯝ ꯆꯨꯑꯦ ꯌꯨꯝꯗ ꯑꯗꯨꯝ ꯂꯩꯕꯁꯦ
ꯆꯨꯕꯅꯦ ꯇꯟꯁꯨ ꯇꯟꯒꯟꯕꯅꯦꯍꯦ
ꯎꯝ ꯑꯗꯨꯒꯤ ꯑꯩꯈꯣꯏ ꯑꯗꯨꯝ ꯆꯠꯊꯣꯛ ꯆꯠꯁꯤꯟꯕꯅ ꯐꯩꯌꯦꯕ
ꯆꯥꯛ ꯊꯣꯡꯕ ꯐꯥꯎ ꯇꯜꯂꯦ ꯑꯩꯗꯤ ꯇꯟꯗ ꯑꯗꯨꯝ ꯊꯣꯡꯣꯔꯎꯕꯒ
ꯅꯊꯟꯗ ꯂꯩꯕ꯭ꯔꯣ
ꯎꯝ ꯎ
ꯑꯩꯈꯣꯏ ꯏꯊꯅ ꯂꯩꯕ ꯀꯥꯟꯗꯗꯤ ꯆꯥꯛꯀꯨꯝꯕꯁꯨꯁꯨ ꯆꯥꯅꯤꯡꯗꯕꯅꯦ
ꯑꯃ ꯍꯥ ꯆꯥꯛ ꯆꯥꯛ ꯂꯥꯃ ꯀꯥꯟꯗ ꯑꯁ ꯊꯣꯡꯅꯤꯡꯕꯅꯤ ꯃꯔ ꯑꯁ ꯉꯥꯏꯕ ꯉꯝꯗꯕꯅꯦ
ꯎꯝ ꯑꯗꯨꯗꯤ ꯏꯊꯟꯗ ꯂꯩꯔꯗꯤ ꯆꯥꯛ ꯆꯥꯒꯗꯧ ꯃꯥꯥꯟꯜꯂꯦ
ꯃꯦꯒꯤ ꯆꯥꯔꯒ ꯂꯩꯕꯤꯨꯔꯣ ꯑꯗꯨꯗꯤ
ꯆꯥꯅꯤꯡꯗꯕꯗꯣ ꯑꯩꯈꯣꯏ ꯏꯊꯅ ꯂꯩꯔꯦ ꯑꯗꯨꯒꯤꯅꯤꯗ
ꯑꯩꯗꯤ ꯆꯥꯅꯤꯡꯕ ꯐꯥꯎꯋꯤꯅꯦ ꯃꯊꯟꯗꯅ ꯍꯥꯏꯔꯣ ꯆꯥꯛ ꯂꯥꯛꯑꯝꯃꯅꯤ ꯑꯁ ꯁꯠ ꯁꯠ ꯁꯠ ꯁꯠ ꯊꯣꯡꯗꯣꯒ ꯑꯁ ꯊꯣꯡꯕꯁꯨ ꯉꯥꯏꯕ ꯉꯝꯗꯦ ꯑꯩꯗꯤ ꯆꯥꯛ ꯂꯥꯝꯕ ꯀꯥꯟꯗꯗꯤ
ꯐꯩꯌꯦ ꯑꯩꯈꯣꯏꯅ ꯆꯥꯅꯤꯡꯕ ꯐꯥꯎꯔꯒ ꯆꯥꯕꯗꯣ ꯍꯥꯏꯕꯗꯤ ꯑꯩꯈꯣꯏ ꯏꯊꯟꯗ ꯂꯩꯔꯒ ꯀꯩꯅꯣ ꯇꯧꯋꯦꯅ ꯆꯥꯗꯕꯗ ꯆꯥꯗꯕꯤꯗ ꯂꯩꯕꯗꯣ ꯐꯠꯇꯦꯕ ꯑꯗꯨꯅ ꯆꯥ ꯆꯥꯅꯤꯡꯉꯒ ꯄꯨꯔꯒ ꯆꯥꯕꯗꯣ ꯐꯩꯌꯦꯕ ꯑꯩꯗꯤ ꯑꯁ ꯑꯗꯨ ꯇꯧ ꯇꯧꯕ ꯃꯥꯟꯗꯦ ꯆꯥꯔꯔꯣꯏꯒꯦ ꯍꯥꯏꯕ ꯋꯥꯈꯜ ꯂꯩꯅꯤ ꯆꯥꯅꯤꯡꯕ ꯌꯥꯝ ꯇꯜꯂꯦꯕ ꯍꯧꯖꯤꯛꯁꯨ ꯑꯗꯨꯝ ꯇꯧꯋꯦ ꯃꯣꯏ ꯏꯆꯦꯛ ꯍꯣꯏ ꯃꯣꯏ ꯀꯩꯅꯣ ꯍꯥꯟꯅꯒꯨꯝꯕ ꯆꯥꯈ꯭ꯔꯗꯤ ꯑꯩꯈꯣꯏ ꯏꯊꯟꯗ ꯆꯥ ꯆꯥꯕ ꯇꯥꯟꯕꯗꯣ ꯆꯥꯅꯤꯡꯕꯁꯨ ꯄꯣꯛꯇꯦꯕ
ꯅꯣꯏ ꯃꯤ ꯀꯌꯥ ꯂꯩꯔꯦꯅꯣ ꯌꯥꯝ ꯂꯩ ꯂꯩꯕ ꯃꯥꯜꯂꯦ
ꯍꯣ ꯍꯣꯏ ꯃꯤ ꯀꯩꯅꯣ ꯂꯩꯑꯦ ꯃꯤ ꯃꯔꯤ ꯃꯃ ꯂꯩꯑꯌꯦ
ꯑꯁ ꯀ ꯆꯥꯎꯔꯝꯃꯅꯤꯅꯦ ꯑꯗꯨꯗꯤ
ꯌꯥꯝ ꯆꯥꯎꯗꯦꯗ ꯑꯩꯈꯣꯏꯗꯤ ꯀꯛꯑꯅꯤ ꯂꯧꯧꯋꯦ
ꯂꯩꯕ ꯅꯨꯡꯉꯥꯏꯝꯅꯦ ꯅꯨꯄꯥ ꯇꯣꯉꯥꯟ ꯅꯨꯄꯤ ꯇꯣꯉꯥꯟ ꯂꯩꯔꯣ ꯑꯗꯨꯗꯤ
ꯎ ꯑꯗꯨ ꯇ ꯑꯗꯨꯃꯛꯇꯤ ꯅꯠꯇꯦꯗ ꯀꯥ ꯑꯅꯤꯗꯣ ꯑꯩꯈꯣꯏꯗꯤ ꯑꯗꯨꯝ ꯀꯩꯅꯣ ꯇꯧꯔꯒ ꯊꯣꯡ ꯊꯨꯅꯥꯁꯨ ꯀꯩꯅꯣ ꯇꯧꯋꯦꯕ
ꯎꯝ
ꯇꯨꯋꯥ ꯇꯨꯋꯥ ꯂꯩ ꯅꯠꯇꯦ ꯀꯥ ꯑꯃꯈꯛ ꯑꯃꯈꯛꯇ ꯁꯥꯈ꯭ꯔꯦꯕꯀꯣ ꯑꯅꯤꯗꯣ
ꯎꯝ ꯎꯝ
ꯀꯩꯅꯣ ꯇꯧꯋꯦꯅ ꯑꯃꯈꯛꯇ ꯇꯧꯔꯒ ꯇꯧꯈ꯭ꯔꯕꯅꯦꯕ ꯌꯥꯝ ꯆꯥꯎꯕꯗꯤ ꯑꯣꯏꯗꯦꯗ
ꯃꯤ ꯌꯥꯝ ꯂꯩꯔꯗꯤ ꯑꯇ ꯍꯥꯎꯗ꯭ꯔꯁꯨ ꯍꯥꯎꯕ ꯍꯦ ꯏ ꯆꯥꯎ ꯍꯥꯎꯗ꯭ꯔꯁꯨ
ꯍꯣꯏ ꯑꯗꯨꯅ ꯈꯔ ꯐꯩꯌꯦꯕ ꯃꯤ ꯈꯔ ꯀꯩꯅꯣ ꯍꯣꯏ ꯌꯥꯝꯕꯅ
ꯁꯤꯡꯖꯨꯒꯨꯝꯕ ꯆꯥꯕ ꯑꯁ ꯁꯟꯗꯦꯒꯨꯝꯕꯗꯤ ꯁꯤꯡꯖꯨ ꯆꯥꯕ ꯍꯥꯎꯕꯅꯦ ꯅꯣꯡꯃ ꯆꯥꯁꯦ
ꯍꯣꯏ ꯆꯥꯁꯦ ꯑꯩꯈꯣꯏ ꯄꯨꯟꯅꯀꯣ ꯃꯣꯏ ꯑꯅꯤꯗꯁꯨ ꯍꯧꯔꯒ ꯑꯗꯨꯁꯨ ꯌꯥꯏ
ꯑꯩꯈꯣꯏ ꯏꯃꯥꯟꯅꯕꯤ ꯑꯅꯤꯁꯨ ꯀꯧꯁꯦ
ꯑꯣ ꯀꯧꯔꯒ ꯆꯥꯁꯦ ꯃꯣꯏꯅꯤꯅ ꯑꯃꯨꯛ ꯇꯠꯂꯦ ꯍꯥꯏꯒꯗꯧꯕ ꯖꯥꯠꯔꯥ ꯈꯪꯗꯦ
ꯃꯣꯏ ꯇꯂ ꯗꯦꯋꯥꯥꯏ ꯆꯥꯔ ꯂꯣꯏꯔ ꯀꯥꯏꯅꯣ
ꯑꯗꯨꯅꯦ ꯃꯣꯏ ꯑꯅꯤꯁꯦ ꯈꯪꯗꯦ ꯍꯧꯖꯤꯛꯀꯥꯟꯗꯤ ꯑꯩꯁꯨ ꯄꯥꯎ ꯐꯥꯎꯅꯗ꯭ꯔꯦꯕ ꯃꯣꯏ ꯑꯅꯤꯗꯣ
ꯎꯝ ꯑꯁꯨ ꯐꯃꯒ
ꯊꯕꯛ ꯆꯊꯔꯞꯖꯠꯔꯥꯅ ꯈꯜꯂꯤꯕ ꯑꯩꯁꯨ ꯃꯣꯏꯅꯤꯗ ꯄꯥꯎ ꯐꯥꯎꯕꯤꯗ꯭ꯔꯔꯤꯕ ꯃꯤ ꯊꯕꯛ ꯆꯦꯟꯕ ꯀꯥꯟꯗꯁꯨ ꯇꯧꯔꯛꯄ ꯅꯨꯡꯉꯥꯏꯇꯦꯅ
ꯎꯝ ꯋꯥꯔꯤꯦ ꯁꯥꯟꯅꯕꯁꯨ ꯅꯨꯡꯉꯥꯏꯇꯕꯅ
ꯎꯝ
ꯑꯗꯅꯅꯦ
ꯑꯗꯨꯒꯤ ꯑꯩꯁꯨ ꯃꯣꯏ ꯑꯅꯤꯗ ꯁ ꯇꯧ ꯇꯧꯔꯛꯇꯕ ꯊꯕꯛ ꯍꯟꯗꯛꯇꯤ ꯆꯤꯟꯕ ꯃꯥꯜꯂꯦꯅ ꯈꯜꯂꯤꯅꯦꯕ
ꯍꯥꯗꯔ ꯑꯦ
ꯑꯣ
ꯄꯩꯁꯥ ꯂꯩꯕ꯭ꯔꯣꯅ
ꯅꯥꯅꯣ
ꯃꯥꯅꯕꯤꯅꯤꯗꯣ
ꯎꯝ
ꯥꯏꯦ
ꯊꯕꯛ ꯀꯩꯅꯣ ꯑꯅꯤꯃꯛ ꯆꯠꯇ꯭ꯔꯕ ꯃꯥꯜꯂꯦꯀꯣ
ꯈꯪꯒꯦ ꯑꯃꯗꯤ ꯑꯗꯨꯝ ꯑꯩꯗꯤ ꯈꯪꯗꯦ ꯑꯃꯨꯛꯀ ꯍꯪꯗ꯭ꯔꯕꯅꯤꯅ
ꯎꯝ
ꯑꯃꯗꯤꯖꯤ ꯁꯠꯇ꯭ꯔꯕꯣ ꯃꯥꯗ
ꯃꯁꯥꯁꯨ ꯅꯨꯡꯉꯥꯏꯇꯦ ꯍꯥꯏꯕꯗꯨꯗ ꯃꯥꯁꯨ ꯆꯠꯇꯕ꯭ꯔꯖꯥꯠ꯭ꯔ ꯈꯜꯂꯤꯕ ꯑꯩꯅ
ꯑꯗꯨꯗꯅꯦ ꯐꯣꯟ ꯄꯥꯝ ꯇꯧꯔꯦ ꯃꯣꯏ ꯃꯔꯛꯛꯇ ꯇꯧꯔꯛꯄ ꯑꯩꯅ ꯃꯔꯛꯇ ꯗꯔꯀꯥꯔ ꯑꯣꯏꯔꯀꯥꯟꯗ ꯇꯧꯕ
ꯎꯝ
ꯑꯗꯨ ꯀꯥꯞꯅꯦ
ꯍꯧꯖꯤꯛꯀꯥꯟꯁꯦ ꯅꯣꯏꯒꯤꯗꯤ ꯒ꯭ꯌꯥꯁꯀꯨꯝꯕ ꯐꯪꯕ꯭ꯔꯣ
ꯑꯩꯖꯤꯒꯦ